ꯍꯧꯖꯤꯛꯅ ꯇꯥꯛꯑꯦ ꯆꯥꯔꯤꯕ꯭ꯔꯣ
ꯇꯥꯔꯤꯌꯦ ꯀꯩꯗꯧꯔꯤꯅꯣ
ꯆꯥꯛ ꯆꯥꯕ ꯂꯣꯏꯔꯒ ꯑꯗꯨꯝ ꯂꯩꯌꯦ ꯐꯝꯗꯅ
ꯑꯣ ꯉꯜꯂꯤꯀꯣ
ꯍꯣꯏ ꯌꯥꯝꯉꯥꯟꯂꯦ ꯅꯪꯗꯤ
ꯑꯩꯁꯨ ꯑꯗꯨꯝ ꯐꯃꯨꯡꯗ ꯍꯤꯞꯀꯦ ꯇꯧꯔꯤꯅꯦ ꯍꯧꯖꯤꯛꯇꯤ
ꯑꯣ ꯀ꯭ꯔꯤꯝ ꯏꯝꯁꯥꯡ ꯆꯥꯔꯦꯅꯣ
ꯑꯩꯈꯣꯏ ꯉꯁꯤꯁꯦ ꯀꯩꯅꯣ ꯑꯥ ꯀꯥꯡꯁꯣꯏꯒ ꯏꯔꯣꯟꯕꯒ ꯀꯩ ꯀꯩꯅꯣ ꯌꯥꯝ ꯆꯥꯛꯑꯦ ꯃꯊꯦꯜ ꯃꯊꯦꯜ
ꯑꯁ ꯑꯩꯁꯨ ꯑꯗꯨꯗꯤ ꯌꯥꯝ ꯃꯤꯁ ꯇꯧꯋꯅꯦ ꯑꯗꯨꯁꯨ ꯂꯥꯛꯅꯤꯡꯉꯅꯦ ꯀꯥꯏꯕꯨ ꯀꯔꯤꯒꯦ ꯀꯥꯎꯇꯔꯕꯣ ꯑꯩꯕꯨ ꯀꯥꯎꯕ꯭ꯔꯣꯅꯦ ꯑꯩꯕꯨ ꯅꯤꯡꯁꯤꯡꯂꯛ ꯂꯥꯛꯇꯔꯕꯣ
ꯀꯥꯎꯗꯦ ꯅꯤꯡꯁꯤꯡ ꯑꯗꯨꯝ ꯅꯤꯡꯁꯤꯡꯉꯒ ꯂꯩꯌꯦ
ꯅꯤꯡꯁꯤꯡꯉꯒ ꯂꯩꯌꯦ ꯐꯣꯟ ꯐꯥꯁꯨ ꯐ ꯇꯧꯔꯛꯇꯦ ꯅꯣꯏꯁꯦ ꯅꯣꯏ ꯃꯕꯨꯛ ꯌꯥꯝ ꯐꯠꯇꯦꯗ
ꯅꯠꯇꯦ ꯅꯣꯏꯅ ꯅꯤꯡꯁꯤꯡꯗꯕ ꯋꯥꯅꯤꯗ ꯇꯥꯕ꯭ꯔꯣ ꯍꯜꯂꯣ ꯀꯔꯤꯅꯣ ꯅꯪ ꯈ‌ꯣꯟ ꯅꯪ ꯈꯣꯟꯖꯦꯜ ꯇꯥꯗ꯭ꯔꯦ ꯀꯗꯧꯔ ꯖꯥꯠꯅ‌ꯣ ꯍꯜꯂꯣ ꯇꯥꯗ꯭ꯔ‌ꯦ